ꯅꯨꯉꯥꯔꯤꯕ꯭ꯔꯣ
ꯅꯨꯉꯥꯔꯤꯌꯦ
ꯎꯝ ꯀꯔꯤ ꯏꯟꯁꯥꯡ ꯀꯔꯤ ꯏꯟꯁꯥꯡ ꯆꯔꯒꯦ
ꯉꯁꯤꯗꯤ ꯆꯤꯀꯟ ꯑꯣꯏꯅ ꯆꯥꯔꯦ
ꯑꯣ
ꯉꯣꯏꯗꯤ
ꯉꯥꯅꯨ ꯆꯥꯏꯌꯦ
ꯑꯁ ꯅꯣꯏꯅ ꯍꯦꯟꯅ ꯍꯥꯎꯕ ꯆꯥꯏꯌꯦꯅꯦ
ꯌꯥꯝ ꯍꯥꯎꯅ ꯆꯥꯔꯦ ꯉꯁꯤ ꯅꯨꯄꯤ ꯑꯃꯒꯤ ꯕꯥꯔꯗꯦ ꯂꯩꯕ ꯑꯗꯨꯒꯤ ꯑꯉꯥꯡ ꯃꯆꯥꯒꯤ
ꯑ ꯃꯤ ꯃꯌꯥꯝ ꯄꯨꯟꯕ꯭ꯔꯣ ꯉꯅꯨ ꯆꯥꯕ ꯃꯇꯝꯗ
ꯎꯝ ꯃꯤ ꯌꯥꯝ ꯄꯨꯟꯂ ꯆꯥꯏ ꯃꯤꯌꯥꯝ ꯆꯥꯏꯌꯦ
ꯎ ꯑꯁ ꯑꯩꯁꯨ ꯆꯥꯅꯤꯡꯉꯦꯗ
ꯌꯥꯝ ꯍꯥꯎꯕꯅꯤ ꯉꯁꯤ ꯊꯣꯡꯕ ꯆꯥꯗ ꯅꯂꯦꯟ ꯅꯨꯄꯤꯅ ꯊꯣꯡꯕ
ꯁ‌ꯦꯁ ꯁꯥ ꯅ‌ꯪꯅ ꯅꯨꯄꯤꯕꯨ ꯊꯣꯡꯕ ꯍꯩꯕ꯭ꯔꯥꯅꯦ ꯉꯥꯅꯨꯕꯨ
ꯀꯔꯝꯍꯥꯏ
ꯈ‌ꯣꯏ ꯃꯤꯇꯩꯁꯤꯡꯅ ꯍꯦꯜꯂꯤ ꯍꯥꯏꯗ ꯑꯩꯈꯣꯏ ꯃꯅꯤꯄꯨꯔ ꯃꯆꯥꯁꯤꯡꯅ
ꯅꯥꯒꯥ ꯑꯣꯏꯕꯅꯤꯅ ꯅꯥꯒꯥꯅ ꯊꯣꯡꯕ ꯍꯥꯎꯕ
ꯎꯝ ꯆꯥꯁ ꯑꯣꯏꯔꯝꯒꯅꯤꯀ‌ꯣ
ꯑꯩꯗꯤ ꯍꯥꯎꯗꯕꯒꯤ ꯈꯤꯇꯪ ꯈꯖꯤꯛꯇꯪ ꯆꯥꯏꯌꯦ ꯅꯣꯏꯒꯤ ꯑꯁ ꯂꯩꯇ꯭ꯔꯕꯣ
ꯅꯪ ꯅꯛꯇ ꯂꯩꯔꯗꯤ ꯄꯤꯔꯛꯄ
ꯎꯝ ꯑꯁ ꯒꯥꯔꯤ ꯃꯆꯥ ꯂꯩꯌꯦꯅꯦ ꯂꯧꯕ ꯂꯥꯛꯀꯦꯅꯦ ꯂꯩꯔꯗꯤ
ꯎꯝꯍ ꯎꯝꯍ ꯎꯝ ꯑꯩꯕꯨ ꯈꯪꯕ꯭ꯔꯣ
ꯑ ꯈꯪꯕꯐꯝ ꯇꯧꯋꯤꯗ
ꯈꯪꯈ꯭ꯔꯦ ꯀꯃꯥꯏꯅ ꯂꯧꯕ ꯂꯥꯛꯀꯅꯤ
ꯎꯝ ꯎꯝ ꯅꯪ ꯌꯨꯝꯒꯤ ꯀꯩꯅꯣꯗꯣ ꯍꯥꯏꯔꯗꯤ ꯗꯥꯏꯔꯦꯛ ꯂꯥꯛꯀꯦꯅꯦ ꯄꯥꯏꯔꯛꯑꯒꯦꯅꯦ
ꯂꯣꯀꯦꯁꯟ ꯊꯥꯕꯤꯌꯨꯔꯣ
ꯊꯔꯥꯛꯎꯅꯦ
ꯎꯝ
ꯌꯥꯝ ꯂꯥꯞꯄ꯭ꯔꯣ ꯇꯝꯄꯥꯛꯇꯒꯤ
ꯇꯝꯄꯥꯛꯇ ꯂꯩꯕꯅꯤꯗ ꯂꯥꯞꯇꯦꯗ
ꯑꯦꯁ ꯑꯗꯨꯗꯤ ꯌꯥꯝ ꯅꯥꯥꯏ ꯀꯩꯅꯣ
ꯅꯪꯅ ꯂꯩꯕ ꯃꯐꯝꯗꯨꯗ ꯂꯩꯕꯅꯤ ꯑꯩꯁꯨ
ꯍꯝ ꯃꯥꯜꯂꯝꯒꯅꯤꯗ
ꯆꯦꯡꯕ ꯍꯥꯏꯔꯒ
ꯑꯁꯦꯡꯕ ꯅꯪꯅ ꯂꯩꯕ ꯂꯩꯀꯥꯏꯗꯣ ꯑꯗꯨ ꯀꯗꯥ ꯂꯩꯌ‌ꯦ ꯑꯦ
ꯎꯝ ꯑꯩ ꯎꯕ꯭ꯔꯣ ꯑꯗꯨꯗꯤ ꯉꯁꯥꯏ
ꯅꯪ ꯆ‌ꯦꯆꯁ‌ꯦ ꯃꯁꯥꯁ ꯈꯪ ꯑꯥ ꯃ ꯃꯁꯥ ꯈꯪꯉꯦ ꯑꯩ ꯎꯑꯦ
ꯑꯣ ꯑꯦ ꯀꯃꯥꯏꯅ ꯑꯩ ꯑꯩꯒꯤ ꯅꯝꯕꯔ ꯂꯩꯇ꯭ꯔꯒ ꯑꯩꯒꯤ ꯏꯁꯇꯦꯇꯥꯁ ꯀꯃꯥꯏꯅ ꯈ ꯎꯕ
ꯐꯦꯁꯕꯨꯛꯇ ꯅꯪꯒꯤ ꯃꯃꯤꯡꯗ ꯎꯕ
ꯎꯝ
ꯑꯩ ꯃꯦꯝꯃꯤꯡ ꯄꯥꯜꯂꯗꯤ ꯅꯪ ꯃꯨꯛ ꯅꯨꯡꯉꯥꯏꯔꯣꯏꯕꯣ
ꯑꯁ‌ꯦꯡꯀꯤ ꯎ
ꯎꯝ ꯀꯥꯃꯩ ꯉꯥꯛꯇ ꯄꯥꯟꯕꯤꯒꯦꯔꯥ
ꯀꯥꯃꯥꯏ ꯒꯥꯏ ꯅꯪꯁꯨꯨ ꯀꯃꯥꯏꯔꯣ
ꯅꯠꯇ‌ꯦ
ꯑꯩꯗꯤ ꯒꯣꯟꯃꯥꯏꯅꯦ
ꯒ‌ꯣꯟꯃꯥꯏꯁ‌ꯦ ꯀꯔꯣꯝꯗꯒꯤ ꯂꯥꯛꯄꯥꯔꯣ
ꯍꯥꯥ
ꯒ‌ꯣꯟꯃꯥꯏꯁ‌ꯦ ꯀꯗꯥꯏꯗꯒꯤ ꯂꯥꯛꯄꯔꯣ
ꯅꯪ ꯂꯩꯐꯝꯗꯒꯤ ꯂꯥꯛꯄꯅꯤ ꯍꯥꯏꯔꯒ
ꯍꯝ
ꯅꯈꯣꯏ ꯀꯃꯥꯏ ꯒꯣꯟꯃꯥꯏ ꯌꯥꯝꯕ ꯃꯐꯝꯗ ꯂꯩꯌꯦ
ꯍꯝ ꯂꯩꯌꯦ ꯑꯗꯣ ꯑꯩꯈꯣꯏ ꯈꯨꯟꯗꯗꯤ ꯒꯣꯜꯃꯥꯏ ꯂꯩꯇꯕ ꯑꯗꯨꯒꯤ
ꯎꯝ
ꯑꯩ ꯒꯣꯟꯃꯩꯁꯦ ꯀꯌꯥ ꯈꯪꯗꯕ ꯒꯣꯟꯃꯩꯒꯤ ꯃꯔꯝꯗ ꯑꯦꯛꯁꯄ꯭ꯂꯦꯟ ꯇꯧꯔꯛꯎꯅꯦ ꯎꯝ
ꯇꯧꯕ ꯍꯩꯇꯦꯍꯦ ꯑꯗꯨꯗꯤ ꯑꯦꯛꯁꯄ꯭ꯂꯦꯟ ꯀꯃꯥꯏ ꯇꯧꯒꯦꯔꯥ ꯀꯥꯃꯩꯒ ꯒꯣꯟꯃꯩꯁꯦꯀꯣ ꯑꯥ ꯒꯣꯟꯃꯩ ꯑ ꯀꯥꯃꯩ ꯅꯠꯇꯕ ꯑ ꯄꯥꯃꯩꯒ ꯒ꯭ꯋꯥꯟꯃꯩꯁꯤ ꯑꯃꯅꯤ ꯍꯥꯏꯅꯗꯤ ꯍꯥꯏꯌꯦ ꯑꯗꯨ ꯀꯅꯥꯒꯨꯝꯕꯅ ꯒꯋꯥ꯭ꯟꯃꯩ ꯍꯥꯏꯅ ꯆꯠ ꯈ꯭ꯔꯕ ꯀꯅꯥꯒꯨꯝꯕꯅ ꯄꯥꯝꯃꯩ ꯍꯥꯏꯅ ꯆꯠꯈ꯭ꯔꯕ ꯑꯁꯤꯗꯤ ꯈꯔ ꯈꯪꯉꯦ ꯎ
ꯑ
ꯎ ꯑꯇꯣꯞꯄꯗꯤ ꯌꯥꯝ ꯈꯪꯗꯦꯅꯦ
ꯏꯁ ꯎꯝ
ꯒꯦꯡꯃꯥꯏ ꯂꯩꯕ꯭ꯔꯣ ꯒꯦꯡꯃꯥꯏ
ꯑꯁ ꯒ‌ꯦꯡꯃꯥꯏꯁꯨ ꯂꯩꯌꯦ ꯍꯣꯏ
ꯑ‌ꯣ
ꯎꯝ ꯒꯥꯡꯃꯩꯗꯤ ꯑꯁ ꯏꯇꯣꯞ ꯇꯣꯞꯄ‌ꯦ ꯍꯥꯏꯌꯦ ꯇꯣꯡꯉꯥꯜꯂꯦ ꯍꯥꯏꯌꯦ
ꯒ‌ꯣꯜꯃꯥꯏ ꯒ‌ꯣꯜꯃꯥꯏꯗꯤꯀꯣ
ꯎꯝ
ꯃꯤ ꯐꯕ ꯄꯪꯕꯥ
ꯑ
ꯀꯥꯃꯩꯈꯣꯏꯅ ꯃꯤ ꯁꯥꯊꯤꯕ ꯌꯥꯝꯕ ꯆꯨꯝꯃꯦꯀꯣ
ꯏꯁ ꯀꯥꯃꯩꯗꯤ ꯏꯪ ꯇꯞꯄꯦ ꯍꯥꯏꯌꯦ
ꯒꯋꯥ꯭ꯟꯃꯩꯅ ꯏꯪ ꯇꯞꯄꯦ ꯍꯥꯏꯅ ꯇꯥꯏꯌꯦꯗ
ꯍ ꯑꯗꯨꯗꯤ ꯒꯣꯟ ꯒꯣꯟꯃꯩꯒ ꯀꯥꯃꯩ‌ ꯆꯞ ꯃꯥꯟꯅꯖꯥꯠꯂ
ꯀꯥꯃꯩꯁꯦꯀꯣ
ꯎꯝ
ꯌꯦꯟ ꯆꯞ ꯃꯥꯟꯅꯕ ꯑꯣꯏꯔꯝꯃꯦ ꯀꯃꯩꯁꯦ ꯍꯥꯏ ꯁꯤꯡꯕ ꯃꯤ ꯌꯥꯝꯃꯦ ꯍꯥꯏꯅ ꯇꯥꯛꯌꯦꯗꯥ
ꯑꯁ ꯑꯗꯨꯗꯤꯁ ꯑꯩꯗꯤ ꯀꯃꯩ ꯑꯣꯏꯔꯅꯤ ꯑꯗꯨꯗꯤ ꯑꯁ ꯑꯩꯗꯤ ꯑꯝ
ꯈꯪꯉꯤꯅꯦ ꯑꯗꯨ ꯅꯪ ꯀꯥꯃꯩꯅꯦ ꯑꯩꯅ ꯉꯁꯥꯏ ꯍꯥꯏꯕꯗꯨꯗꯤ
ꯑꯩꯗꯤ ꯂꯥꯏꯔꯤꯛꯁꯨ ꯍꯩꯇꯦ ꯑꯗꯨꯗꯤ ꯀꯃꯥꯏ ꯇꯧꯕꯅꯣ
ꯅꯪꯅ ꯇꯝꯍꯧꯗꯕ ꯑꯣꯏꯔꯝꯅꯤꯅꯦ ꯇꯝꯔꯗꯤ ꯍꯩꯅꯤ
ꯍꯨꯝꯍꯨꯝ ꯑꯩꯁ ꯂꯣꯏꯕ ꯐꯥꯎꯗꯤ ꯇꯝꯕꯤꯌꯦꯍꯦ ꯇꯝꯍꯧꯏꯍꯦ ꯀ꯭ꯂꯥꯁ ꯐꯤꯞꯇꯤꯟ ꯐꯥꯎ ꯇꯝꯃꯦ ꯑꯩ
ꯇꯥꯗꯕ꯭ꯔꯣ
ꯇꯥꯏꯌꯦ
ꯀꯌꯥꯐꯥꯎ ꯇꯝꯈ꯭ꯔꯕ꯭ꯔꯣ
ꯑꯩ ꯊꯥ꯭ꯔꯇꯤꯟ ꯐꯥꯎꯗꯤ ꯇꯝꯃꯦ
ꯑꯗꯨꯗꯤ ꯄꯤꯌꯦ ꯂꯣꯏꯔꯝꯅꯤꯅ ꯎꯝ
ꯒ꯭ꯔꯦꯖꯨꯋꯦꯠ ꯂꯣꯏꯔꯦ ꯒ꯭ꯔꯦꯖꯨꯋꯦꯠ ꯂꯣꯏꯔꯒ ꯑꯣꯖꯥꯅ ꯀ꯭ꯂꯥꯁ ꯂꯩ
ꯑꯗꯨꯗꯤ ꯑꯗꯨꯗꯤ ꯍꯥꯏꯕꯒꯤ ꯇꯝꯂꯛꯄꯅꯤꯅ ꯍꯥꯏꯒꯗ꯭ꯔꯤ ꯅꯪ ꯀ꯭ꯂꯥꯁ ꯇꯦꯟ ꯄꯥꯁ ꯇꯧꯔꯦ ꯀꯃꯥꯏꯅ ꯒ꯭ꯔꯦꯖ꯭ꯋꯦꯠ ꯇꯝꯔꯛꯀꯦꯔꯥ ꯅꯪꯗꯤ ꯁꯔꯚꯤꯁꯀ ꯀꯔꯤꯔꯥ ꯀꯔꯤ ꯀꯔꯝꯕ ꯍꯣꯠꯅꯔꯤꯕ꯭ꯔꯣ